ꯍꯜꯂꯣ ꯐꯝꯃꯤ ꯅꯪ ꯀꯩ ꯏꯟꯁꯥꯡ ꯆꯥꯔꯒꯦ
ꯁꯦꯕꯣꯠ ꯊꯣꯡꯕ
ꯑꯣ ꯍꯥꯎꯔꯤꯅ ꯍꯧꯥꯎꯔꯝꯃꯅꯤ ꯀꯩꯀꯩ ꯃꯔꯣꯏ ꯊꯥꯛꯏꯕ
ꯑ
ꯁꯤꯕꯨꯠꯇꯗꯤ ꯅꯥꯀꯨ ꯄꯤ ꯐꯕꯅꯦ
ꯑ ꯅꯥꯀꯨꯞꯄꯤꯅꯦ ꯅꯝꯄꯥꯛꯄꯤꯅꯦ ꯎꯆꯦꯛ ꯃꯔꯣꯏꯅꯦ
ꯑꯧꯅꯧꯅ ꯀꯩꯅꯦ ꯀꯃꯥꯏ ꯇꯧꯔꯕ ꯀꯩꯀꯩ ꯁꯕꯖꯦꯛ ꯄꯥꯔꯕ
ꯀꯣꯏꯝ ꯄꯥꯏ
ꯐꯦ ꯐꯔꯦ ꯐꯤꯖꯤꯛꯁꯀꯤꯗꯨꯣ ꯈꯔꯍꯥꯟ ꯌꯦꯡꯉꯣ
ꯎꯝ
ꯕꯥꯏꯑꯣꯣꯗꯤ ꯈꯔ ꯐꯩ ꯀꯀꯥꯅ ꯍꯥꯏꯔꯝꯃꯤꯗꯣ ꯐꯤꯖꯤꯛꯁꯀꯤ ꯀꯦꯃꯦꯁꯇ꯭ꯔꯤꯒ
ꯎꯝ
ꯏꯌꯦ ꯃꯁꯇꯤ ꯌꯥꯔꯗ꯭ꯔꯥ ꯎꯝ ꯐꯔꯦ ꯐꯦꯅꯤ ꯉꯔꯥꯡ ꯀꯣꯏ ꯆꯠꯄꯗꯤ ꯀꯃꯥꯏꯅ ꯇꯧꯕ
ꯀꯣꯏ ꯆꯠꯄ ꯑꯗꯨꯝ ꯆꯠꯂꯦ ꯅꯨꯡꯉꯥꯏ
ꯍꯝ ꯌꯥꯔꯝ ꯇꯦ ꯅꯣꯡ ꯆꯨꯕ꯭ꯔꯣ ꯑꯗꯨꯗꯥ
ꯆꯨꯗꯦ
ꯎ ꯍꯈꯣꯏꯗꯤꯦ ꯌꯥꯝ ꯃꯪꯉꯦ ꯇꯥꯔꯛꯀꯗꯧꯔꯦ
ꯑꯣ ꯅꯪ ꯂꯥꯛꯄꯗ ꯍꯩꯅꯧ ꯍꯦꯛꯂꯛꯑꯣ
ꯎꯝ ꯍꯔꯛꯀꯦ
ꯍꯩꯅꯧꯗꯨꯣ ꯍꯡꯉꯒ ꯃꯦꯅꯅꯕ
ꯍꯩꯅꯧ ꯀꯌꯥ ꯍꯕꯣ ꯍꯥꯏꯅꯣ
ꯑꯂꯣ ꯃꯔꯤ ꯃꯉꯥ ꯌꯥꯅꯤ
ꯎꯝ
ꯑꯗꯨꯒ ꯆꯤꯅꯤꯒ ꯃꯣꯔꯣꯛ ꯑꯇꯦꯛꯄꯒ ꯍꯥꯞꯄꯒ ꯃꯦꯠꯂ ꯆꯥꯥꯁꯦ ꯑ ꯎꯁꯤꯗꯥꯁꯨ ꯍꯥꯕꯖꯏꯗꯅ
ꯍꯣꯏ ꯍꯣꯏ ꯍꯣꯔꯦꯟ ꯀꯩ ꯌꯦꯟꯖꯥꯡ ꯊꯣꯡꯗꯣꯏꯅꯣ
ꯍꯥꯥ
ꯍꯣꯔꯦꯟ ꯀꯩ ꯏꯟꯖꯥꯡ ꯊꯣꯡꯗꯣꯏꯅꯣ
ꯌꯦꯟꯁꯥꯡ ꯍꯣꯔꯦꯟꯒꯤꯗꯤ ꯀꯩꯅꯣ ꯖꯤꯟꯒ ꯃꯥꯅꯕꯖꯦꯟꯗꯦ ꯏꯔꯣꯂꯅꯤ
ꯎꯝ
ꯎꯝ ꯌꯦꯦꯟꯗꯦꯟ ꯃꯤꯔꯣꯂꯒ ꯕꯦꯁꯣꯟ ꯄꯥꯛꯅꯝ ꯑꯃ ꯑꯃ ꯆꯥꯔꯔꯣꯏꯔꯦ
ꯍꯥꯎꯅꯤ ꯅꯝꯄꯥꯛꯄꯤꯍꯦꯕ ꯄꯣꯠꯇꯨꯗꯤ
ꯅꯅꯥꯄꯥꯛꯄꯤ
ꯍꯦ ꯑꯕꯧ
ꯀ ꯀꯥꯏ ꯅꯄꯥꯛꯄꯤ ꯍꯦꯛꯇ꯭ꯔꯤ ꯅꯍꯥꯟꯅ ꯍꯦꯜ ꯂꯣꯏꯔꯦ ꯌꯥꯏꯉ ꯂꯛꯑꯒ
ꯎꯝ ꯗꯦꯁꯣꯟꯕꯤꯔꯛꯦꯕꯣ
ꯎꯝ
ꯕꯦꯁꯣꯟꯗꯤ ꯂꯩꯔꯕꯣ
ꯑ ꯇ ꯑꯣꯔ ꯂꯩ ꯂ ꯂ ꯍꯔ
ꯎꯝ ꯂꯨꯄꯥ ꯀꯌꯥ ꯂꯩꯗꯣꯏꯕ
ꯍꯥꯥ
ꯂꯨꯄꯥ ꯀꯌꯥꯒꯤ ꯂꯩꯗꯣꯏꯅꯣ
ꯅꯪ ꯉꯥꯡ ꯅꯣꯏ ꯇꯥꯗꯦ
ꯇꯥꯏꯗ꯭ꯔꯗꯤ ꯈꯔ ꯂꯩꯈꯠꯂꯣꯑꯣ
ꯎꯝ
ꯂꯨꯄꯥ ꯀꯌꯥꯒꯤ ꯂꯩꯗꯣꯏꯅꯣꯕ
ꯑꯣ ꯂꯨꯄꯥ ꯀꯨꯟꯒꯤ
ꯎꯝ
ꯎꯝꯅꯅꯣ
ꯃꯣꯔꯣꯛ ꯑꯇꯦꯛꯄꯗꯤ ꯍꯥꯞꯄꯣꯏꯗ꯭ꯔꯣ
ꯃꯣꯔꯇꯀꯋꯥ
ꯑ
ꯃꯖꯦꯀ ꯂꯩ
ꯑꯗꯨꯁꯨ ꯍꯥꯞꯆꯤꯜꯂꯣ ꯍꯥꯎꯅꯕ
ꯎꯝ ꯎꯝ ꯎꯝ ꯑꯩ ꯅꯨꯃꯤꯠ ꯇꯥꯗ꯭ꯔꯤꯉꯩꯗ ꯕꯕ ꯂꯥꯛꯑꯣ ꯏꯁꯤꯡ ꯃꯥꯏꯁꯤꯡ ꯁꯣꯛꯅꯕ ꯎꯝ ꯎ ꯑꯩ ꯊꯕꯛ ꯌꯥꯗ꯭ꯔꯦ ꯁꯣꯝꯗ
ꯎꯝ
ꯍꯣꯏ ꯂꯥꯛꯀꯦ
ꯎꯝ ꯑ ꯎꯝ ꯅꯕꯥꯞꯁꯨ ꯆꯥꯎꯔꯛꯑꯦ
ꯎꯝ
ꯑꯦ ꯀꯥꯡꯗ ꯈꯦꯆꯤ ꯆꯥꯅꯤ ꯍꯥꯏꯕ꯭ꯔꯥ ꯅꯆꯦ ꯍꯣꯏꯗꯣ
ꯈꯪꯗꯦ ꯆꯥꯗꯣꯏꯔꯝꯅꯤ
ꯂꯥꯛꯑꯣ ꯌꯨ ꯐꯤꯁꯤꯤ ꯆꯥꯅꯅꯕ ꯐꯣꯟ ꯇꯧꯎ
ꯎꯝ
ꯀꯥꯡ ꯇꯥꯡ ꯇꯔꯥꯇꯨ ꯑꯣꯏꯔꯕꯝꯅꯦ ꯑꯣꯟ ꯇꯧꯕ
ꯎꯝ
ꯍꯥꯥ
ꯐꯤ ꯍꯧꯒ꯭ꯔꯦ
ꯀꯩꯗꯧꯔꯤꯅꯣ
ꯑꯣ ꯂꯪꯆꯥꯛ ꯆꯥꯑꯝꯕꯅꯦ
ꯎꯝ ꯀꯩꯅꫭ
ꯒꯥꯁ ꯇꯣ ꯀꯩꯝ ꯇꯧꯗꯔꯕꯨ
ꯑꯥ ꯒ꯭ꯌꯥꯁꯂꯣꯒꯋꯦꯇꯔ ꯅꯨꯡꯉꯥꯏꯇꯕꯅꯦ ꯕꯨꯛ ꯕꯨꯛ ꯂꯥꯎꯔꯒ ꯄꯤ ꯑꯩ ꯄꯥꯏꯕ ꯁꯦꯝꯗ ꯌꯥꯔꯣꯏ ꯃꯔꯤꯗꯤ ꯁꯤꯜꯂꯦ ꯑꯗꯨꯒ ꯆꯥꯟꯅꯗꯕ ꯀꯝ ꯇꯧ
ꯁꯦ ꯃꯗꯨꯗꯤ ꯄꯣꯛꯈꯥꯏꯔꯛꯁꯅꯤ
ꯍꯥꯏ ꯅꯪ ꯐꯣꯟꯁꯦ ꯈꯔ ꯈꯔ ꯉꯥꯡꯉꯣ ꯇꯥꯗꯦ
ꯍꯣꯏ
ꯀꯣꯟ ꯄꯥꯏꯁꯦ ꯂꯛꯄꯒ
ꯎꯝ
ꯑꯦꯔꯣꯄ꯭ꯂꯦꯟ ꯄꯥꯏꯔꯦ ꯑꯗꯥ ꯃꯤꯕꯨ ꯋꯥꯔꯤ ꯁꯥꯔꯕ ꯑꯦꯔꯣꯄ ꯄꯥꯏꯁꯜꯂꯛꯑꯅꯤ ꯑꯗꯨ ꯐꯣꯟ ꯑꯃ ꯂꯥꯛꯏꯖꯦ ꯉꯁꯤꯒꯤ ꯐꯣꯟ ꯂꯥꯛꯏꯅꯦ ꯎꯝ ꯉꯁꯤ ꯐꯣꯟꯁꯦ ꯑꯗꯨꯝ ꯄ ꯌꯥꯕ꯭ꯔꯣ ꯌꯥꯔꯣ ꯎꯝ ꯊꯝꯈꯔꯦ ꯅꯆꯦ ꯐꯣꯅ ꯍꯣꯔꯦꯟ ꯂꯥꯛꯑ ꯇꯧꯔꯣ ꯍꯣꯔꯦꯟ ꯂꯣꯏꯔ ꯑꯩ ꯇꯧꯔ
ꯎꯝ
ꯃꯑꯣꯏ ꯑꯗꯥ ꯅꯣꯡꯀꯟꯅꯥ ꯇꯥꯏ ꯍꯥꯏꯔꯤ ꯅꯪ ꯈꯨꯜꯂꯛꯄꯤꯔꯛꯀꯦ ꯍꯥꯏꯔꯣ
ꯂꯩꯌꯣ
ꯂꯥꯏꯗꯤ ꯊꯣꯂꯛꯇ ꯁꯤꯗ ꯂꯥꯏꯔꯗꯤ ꯂꯥꯏꯗꯧ ꯎꯨꯡꯊꯨꯕꯤꯅ ꯐꯔꯤꯕ ꯅꯣꯡꯂꯩꯁꯨ ꯐꯔꯦ
ꯎꯝ
ꯕꯦꯁꯣꯟꯒ ꯊꯣꯡ
ꯎꯝ ꯑꯥꯂꯨ ꯑꯣꯏꯅꯊꯣꯡ ꯐꯅꯤꯌꯦ
ꯑꯩꯗꯤ ꯁꯣꯡꯒꯅꯦꯅ ꯍꯥꯎꯖꯩ
ꯃꯦꯁꯣꯟꯗ ꯃꯨꯟꯗꯕ ꯌꯥꯔꯗꯤ
ꯎꯝ ꯐꯖꯅ ꯑꯣꯠꯈꯥꯏꯔ ꯌꯥꯕꯅꯦ ꯎꯟꯕꯅꯤ ꯎꯝ ꯍꯣ ꯍꯌꯦꯡ ꯂꯥꯛꯑꯣ ꯑꯗꯨꯒ ꯂꯩꯔ ꯆꯥ
ꯎꯝ
ꯍꯣ ꯅꯨꯡꯗꯥꯡꯋꯥꯏꯔꯝ ꯌꯧꯔꯦ ꯀꯩ ꯀꯩꯅꯣ ꯈꯔꯥ ꯆꯥꯁꯤꯜꯂꯣ꯫
ꯎꯝ
ꯆꯥ ꯅꯨꯡ ꯂꯣꯟꯗꯅ ꯊꯛꯆꯤꯜꯂꯣ
ꯆꯥꯗꯨꯏꯅꯤ
ꯈꯣꯏꯁꯨ ꯂꯣꯟꯗꯣꯔꯕꯅꯤ ꯇꯧꯔꯤꯁꯦ ꯎꯝ ꯑꯥꯏ ꯑꯩ ꯆꯦꯡ ꯈꯩꯗꯣꯏꯅꯤꯅꯦ
ꯆꯦꯡ ꯀꯩ ꯆꯦꯡꯅꯣ
ꯆꯥꯛꯀ ꯆꯥꯅꯕ ꯆꯦꯡ ꯈꯩꯗꯣꯔꯤꯅꯦ ꯑꯩꯌꯦ
ꯅꯠꯇꯦ ꯃꯩꯇꯩ ꯆꯦꯡꯂꯣ ꯀꯩꯅꯣ
ꯃꯣꯔꯦ ꯃꯣꯔꯦ ꯃꯣꯔꯦ ꯆꯦꯡ
ꯑꯣ ꯊꯝꯃꯒꯦ ꯑꯗꯨꯗꯤ ꯈꯩꯔꯣ
ꯍꯣꯏ ꯍꯣꯏ
ꯊꯝꯃꯣ ꯀꯃꯥꯏ ꯊꯝꯗꯣꯏꯅꯣ